ꯍꯜꯂꯣ
ꯍꯜꯂꯣ
ꯃꯖꯦ ꯇꯥꯕꯣ
ꯇ꯭ꯂꯦ
ꯑꯣꯀꯦ ꯀꯩꯗꯧꯔꯝꯃꯤꯅꯣ
ꯁꯨꯨꯝꯗꯔꯦ ꯃ ꯆꯥꯁꯤꯡ ꯆꯥꯔꯔꯕ
ꯑꯁ ꯆꯥꯔꯦ ꯀꯩ ꯕꯖꯔꯗꯤ ꯆꯥꯔꯕꯣ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
ꯑꯆꯥ ꯈꯣꯏꯒ ꯁꯤ ꯍꯪꯒꯥꯝ ꯊꯣꯡꯉꯦ ꯕꯖꯣꯏ ꯀꯃꯥꯏ ꯀꯔꯤ ꯆꯥꯔꯒꯦ ꯌꯣꯜꯂꯦ ꯀꯩ ꯌꯣꯟꯕꯅꯣ
ꯑꯩ ꯀꯔꯤꯔ ꯈꯪꯗꯦꯅꯤ ꯀꯌꯥꯃꯦꯟ ꯇꯥꯗꯦ ꯀꯥꯡꯉꯧ ꯃꯈꯈ ꯗꯤ ꯀꯅꯥ ꯇꯅ ꯏꯃꯥꯟꯅꯔꯥ ꯑꯩꯈꯣꯏ ꯏꯆꯟꯅꯨꯄꯤ ꯏꯃꯥ ꯑꯩꯈꯣꯏꯅꯦꯅꯔꯥ ꯁꯔ ꯄꯟ ꯊꯣꯡ꯭ꯔ ꯐꯉꯥꯎ ꯑꯗꯨꯗꯤ
ꯑꯩꯈꯣꯏꯗꯤ ꯑꯩꯈꯣꯏ ꯃꯥꯅ ꯊꯣꯡꯅꯤ
ꯑꯥ ꯑꯗꯨ ꯏꯅ ꯀꯔꯤꯕ ꯍꯪꯒꯥꯝ ꯍꯥꯏꯩꯔ
ꯒꯝꯥ
ꯑꯝ ꯍꯡꯒꯥꯝꯗꯨꯕꯨ ꯍꯥꯎꯔꯤꯕꯣ ꯍꯧꯖꯤꯀꯟ
ꯑꯁ ꯈꯪꯗꯦꯗ ꯑꯩꯗꯤ ꯑꯗꯨꯅ ꯃꯌꯨꯝ ꯃꯌꯨꯝ ꯂꯩꯔ ꯂꯩꯔꯦ ꯉꯁꯥꯏ ꯑꯣꯏꯅ
ꯍꯪꯒꯥꯝꯁꯦ ꯍꯪꯒꯥꯝ ꯠ ꯂꯩꯈꯠꯂꯛꯏꯗꯨꯕ ꯅꯪꯕꯨ
ꯃꯌꯣ ꯃꯌꯣ ꯃ
ꯑꯣ
ꯍꯥꯄ ꯑꯔꯣ ꯎꯝ
ꯀ꯭ꯌꯥ ꯇꯥꯖꯦꯜ ꯇꯧꯔꯤꯁꯦ ꯑꯩꯅ ꯖꯤꯝ ꯆꯠꯂꯦ ꯍꯜꯂꯛꯑꯦ ꯄꯣꯔꯇꯤꯟ ꯅꯨꯡꯛ ꯊꯛꯆꯜꯂꯦ ꯊꯛꯄ ꯂꯣꯏꯔꯒ ꯕꯤꯠ ꯂꯩꯔꯥꯗꯤ ꯍꯦꯛꯇ ꯄꯥꯏꯔꯨꯕꯤ ꯑꯩꯅ ꯇꯧꯁꯦ
ꯑꯗꯨꯗꯤꯖꯤꯗꯨꯗꯤ ꯄꯥꯝꯃꯨꯗ꯭ꯔꯣ ꯃꯖꯒꯤ ꯑ
ꯁꯥꯟꯅꯔꯝꯕꯗꯣ ꯑꯗꯨꯁꯨ ꯋꯥꯔꯜ ꯀꯞ ꯍꯦꯛ ꯍꯧꯥꯎꯔꯛꯄꯗꯒꯤꯅꯦ ꯇꯣꯛꯈ꯭ꯔꯦꯗ ꯂꯨꯄꯥ ꯂꯤꯁꯤꯡ ꯇꯔꯥꯃꯨꯛꯁꯦ ꯌꯥꯝꯦꯗꯤ ꯍꯤꯗꯥꯛꯀ ꯂꯩꯗꯅ ꯄꯥꯏꯊꯤ ꯐꯖꯅ ꯁꯦꯞꯀ ꯋꯥꯔꯤ ꯁꯦꯞ ꯇꯥꯏ ꯍꯥꯏꯕꯗꯤ ꯅꯠꯇꯕ ꯋꯤꯠ ꯃꯠ ꯀ꯭ꯔ ꯑꯃꯅꯤ ꯀ ꯑꯟꯗ꯭ꯔ ꯈꯠꯇ ꯇꯧꯔꯝꯣꯕꯨꯟꯗꯦꯕ ꯑꯗꯨꯒꯒꯗꯤ ꯅꯪ ꯋꯥꯜ ꯀꯕꯨ ꯍꯧꯪꯒꯂꯦ ꯋꯥꯔꯜ ꯀꯞ ꯍꯥꯏꯁꯤꯗꯤ ꯑꯩꯈꯣꯏꯒꯤꯗꯤ ꯄꯨꯔꯥ ꯑꯩꯈꯣꯏ ꯀꯩꯅꯣꯒꯨꯝꯕ ꯗꯤꯋꯥꯂꯤ ꯨꯃꯖꯅꯦ ꯂꯒꯋ ꯨꯃꯖꯅꯦ ꯑꯗꯨꯗꯤ ꯀꯗꯥꯥꯏꯗꯒꯤ ꯍꯌꯦꯡ ꯍꯪꯆꯤꯛꯇꯤ ꯑꯃ ꯍꯧꯔꯅꯤꯗ ꯉꯁꯤ ꯇꯔꯥꯏ ꯋꯥꯄ ꯄꯟꯒꯅꯤ ꯇꯔꯥ ꯇꯔꯥꯃꯥꯊꯣꯏ ꯍꯪꯆꯤꯇꯩꯅꯤꯗ
ꯏꯁ ꯃꯩꯕ ꯍꯧꯔꯦ
ꯅꯤꯁ ꯁꯦꯜ ꯈꯔ ꯊꯥꯅꯒꯦ ꯈꯜꯂꯤ
ꯑꯩꯗꯤ ꯃꯤꯦ ꯍꯥꯏ ꯇꯣꯞ ꯇꯣꯞꯄ ꯅꯠꯇꯕ ꯀꯣ ꯀꯩꯅꯣ ꯇꯧꯕ ꯑꯣꯏꯅ ꯗꯥꯏꯔꯦꯛ ꯂꯣꯏꯕ ꯀꯅꯥ ꯂꯧꯅꯤꯣꯏ ꯑꯣꯏꯅ ꯊꯥꯅꯤꯡꯉꯤꯅꯦ
ꯍꯣꯏꯅꯦ ꯑꯗꯨꯕꯨꯗꯤ ꯑꯣꯏꯕ ꯑꯗꯣ ꯑꯗꯨ ꯈꯥꯏꯕ ꯋꯥꯅꯤ ꯄ꯭ꯔꯔꯤꯗꯤꯛꯁꯟ ꯑꯗꯨ ꯋꯥꯟ ꯑꯦꯛꯁ ꯕꯦꯠꯇ ꯀꯥꯗꯤ ꯄꯤꯗꯕꯖꯠꯔꯣ
ꯌꯥꯕꯅꯦ ꯄꯨꯂꯞ ꯀꯅꯥ ꯂꯧꯅꯤ ꯊ ꯌꯥꯕ
ꯂꯥꯁ ꯐꯥꯎꯒꯤ
ꯍꯣꯏ ꯂꯥꯁ ꯍꯒ
ꯑ ꯃꯣꯏꯗꯤ ꯑꯗꯨꯝꯕꯗꯤ ꯌꯥꯔꯝꯒꯅꯤ ꯍꯥꯏꯗꯤ ꯑ ꯊꯥꯔꯛꯇꯣꯏꯗꯕ ꯃꯤꯗꯣ ꯅꯪꯅ ꯊꯥꯗꯕ ꯅꯠꯇꯅꯤꯅ ꯃꯣꯏꯗꯤ ꯃꯥꯒꯤꯦ ꯊꯅꯔꯛꯀꯅꯦꯕ ꯑꯩꯒ ꯅꯪꯒ ꯊꯥꯅꯕꯗꯤ ꯋꯥꯔꯤꯔꯤꯕ ꯐꯥꯎꯕ ꯅꯪꯒꯤꯁꯨ ꯁꯦꯡꯅ ꯍꯥꯏꯒꯦꯗ ꯍꯥꯏꯕꯗꯨꯁꯨ ꯂꯧꯔꯛꯇꯕ ꯌꯥꯏ ꯂꯧꯔꯛꯇꯕ ꯌꯥ ꯁꯤꯗꯤ ꯑꯗꯨꯝ ꯍꯟꯗ꯭ꯔꯦꯠꯇ ꯑꯩꯠꯇꯤ ꯄꯥꯔꯁꯦꯟꯃꯨꯛꯀꯤ ꯆꯥꯡꯗ ꯋꯥꯡꯗꯣꯏꯅꯦꯕ ꯑꯗꯨ ꯃꯣꯏ ꯍꯧꯖꯤꯛꯀꯤ ꯄ꯭ꯂꯦꯠꯐꯣꯝꯗꯨꯗꯗꯤ
ꯎꯝ
ꯑꯣꯏꯔꯁꯨ ꯇꯔꯥ ꯑꯃꯅꯦꯟꯈꯠꯂ ꯇꯔꯥ ꯃꯦꯟꯈꯠꯂꯛꯇꯣꯏ ꯃꯣꯏꯗ ꯑꯅ ꯃꯥꯡꯉꯂ ꯇꯔꯅ ꯈꯜꯂꯛꯇꯣꯏꯅꯦꯕ
ꯎꯝ
ꯑꯗꯨꯅ ꯁꯤ ꯈꯪꯗꯦ ꯍꯥꯏ
ꯑ ꯐꯔ
ꯊꯥꯟꯅꯍꯧꯔꯒ ꯗꯥꯎ ꯌꯦꯡꯍꯧꯔꯁꯤꯅ ꯃꯥꯡ ꯃꯥꯡ ꯇꯣꯡ ꯇꯣꯡꯗꯨ ꯑꯣꯏꯔꯥꯏ ꯈꯔ ꯌꯦꯡꯗ꯭ꯔꯗꯤ ꯏꯁꯄ ꯑꯗꯨꯗꯤ ꯕ ꯑꯩꯒ ꯑꯣ ꯊꯧꯈꯥꯖꯦ
ꯑꯩ ꯉꯁꯤ ꯌꯦꯡꯉꯗ ꯇꯁꯤꯡꯗꯣ ꯑꯣꯔ ꯐꯖꯔꯦ
ꯑ
ꯑꯗꯨꯒ ꯀꯩꯅꯣꯗꯤ ꯑꯩꯈꯣꯏꯒꯤ ꯏꯃꯣꯁꯔꯨꯝꯗꯣ
ꯑꯥ
ꯑꯗꯨ ꯊꯥꯖꯟꯒꯦꯗꯧꯕꯅꯦ ꯁꯣꯣꯟꯗꯣ
ꯑ ꯑꯖꯣ ꯐꯔꯦ
ꯌꯥꯡꯈꯩꯃꯨꯛ ꯌꯥꯟꯕ ꯌꯥꯕꯒꯤ ꯆꯥꯡ ꯍꯥꯏꯇꯥꯔꯦꯅꯦ ꯆꯦꯔꯪꯗꯣ ꯑꯈꯣꯏ ꯆꯅꯤꯡꯒ ꯈꯪꯗꯦ ꯌꯥꯡꯈꯩ ꯆꯟꯕꯁꯨ ꯌꯥꯏꯗ ꯆꯟꯗꯕꯁꯨ ꯌꯥꯏ
ꯑꯠꯆꯥ ꯎ ꯑꯗꯨꯗꯤ ꯃꯣꯏ ꯀꯥꯗꯨꯗꯤ ꯀꯃꯥꯏꯅ ꯃꯝꯍꯟꯦ
ꯑꯑꯣꯟꯕꯗꯤ ꯑꯩꯒꯤ ꯍꯧꯖꯤꯛꯀꯤ ꯌꯦꯡꯉꯣꯜꯂꯤꯗꯨꯗ ꯅꯥꯀꯟꯗ ꯍꯞꯄꯥꯒꯤ ꯇꯥꯏꯞꯇ ꯐꯤꯣꯏ ꯀꯩ ꯑꯣꯏꯌꯦ ꯈꯖꯒꯔꯤ ꯑꯗꯨꯗꯨꯒ ꯇꯣꯏ ꯇꯣꯏꯅ ꯃꯔꯝ ꯃꯔꯛꯇꯦꯦꯛ ꯆꯪꯉꯒ ꯏꯁꯄ꯭ꯔꯦ ꯏꯁꯤꯡꯒꯤ ꯏꯁꯄ꯭ꯔꯦꯗ ꯆꯥꯛꯁ ꯍꯦꯛ ꯀꯥꯞꯄ ꯀꯥꯜꯂꯤ ꯏꯪꯊꯅ ꯂꯩꯅꯕ
ꯑꯥ
ꯑꯗꯨꯕꯥ ꯈꯔ ꯇꯧꯔꯒ ꯗꯥꯎ ꯌꯥꯕ꯭ꯔꯥ ꯌꯦꯡꯒꯦ
ꯑꯠꯆꯥ ꯑꯗꯨ ꯌꯥꯖꯖꯅꯤꯗꯔꯕꯗ ꯑꯥ
ꯃꯤ ꯇꯥꯗꯦꯗ ꯑꯩꯁꯦ ꯏꯃꯥꯟ ꯑꯃꯁꯨꯡ ꯍꯥꯏꯅꯕꯅꯦꯕ ꯑꯩꯈꯣꯏꯒꯤ ꯏꯟꯖꯥꯡ ꯅꯥꯄꯤ ꯏꯖꯥꯡꯅꯄꯤ ꯀꯩꯅꯣ ꯇꯧꯕꯗꯣ ꯑꯩꯈꯣꯏꯒꯤ ꯐꯥꯝꯗꯒꯤ ꯈꯣꯝꯃꯨꯔꯒ ꯊꯥꯕ ꯆꯠꯄꯤꯗꯣ ꯃꯥꯥꯏ ꯒꯥꯔꯤ ꯑꯃ ꯂꯩꯕꯅꯤ ꯃꯥꯥꯏ ꯏꯀꯣ ꯑꯃꯁꯨ ꯊꯧꯕꯅꯦꯕ ꯃꯥꯒꯤ ꯍꯟꯅ ꯃꯥꯅ ꯍꯥꯟꯅ ꯇꯧꯔꯝꯃꯤꯁꯦ ꯀꯩ ꯍꯥꯏꯅꯤ ꯑꯆꯥꯄꯣꯠ ꯗꯨꯀꯥꯟꯗ ꯊꯥꯖꯠꯄꯤꯗꯣ
ꯑꯥ ꯑꯥ
ꯑꯗꯨ ꯇꯧꯕꯅꯦꯕ ꯑꯗ ꯃꯥꯅ ꯑꯩꯉꯣꯟꯗ ꯍꯧꯔꯛꯄ ꯇꯧꯁꯤꯔ ꯍꯥꯏꯇꯥ ꯑꯥꯎ ꯄꯩꯁꯥꯁꯨꯦ ꯌꯥꯝ ꯀꯟꯅ ꯏꯟꯚꯦꯁ ꯇꯧꯅꯤꯡꯉꯥꯏ ꯂꯩꯇꯦ ꯁꯤꯗꯤ ꯑꯩꯈꯣꯏꯅ ꯈꯔ ꯋꯥꯗꯧ ꯉꯥꯏꯔꯦ ꯑ ꯌꯥꯅꯦꯗ ꯐꯒꯣꯂꯒ ꯕꯖꯥ ꯊꯥ ꯉꯁꯥꯏ ꯏꯃꯥꯟꯅꯔꯅꯦ ꯃꯃ ꯑꯝꯗ ꯍꯪꯕꯅꯦꯕꯩꯅ
ꯑꯥ
ꯍꯧꯖꯤꯛ ꯊꯥꯔꯨꯅꯨ ꯍꯧꯖꯤꯛ ꯏꯟꯖꯥꯡ ꯅꯥꯄꯤ ꯌꯥꯝ ꯇꯥꯡꯉꯤ ꯏꯟꯖꯥꯡ ꯅꯥꯄꯤ ꯌꯥꯝ ꯇꯥꯡꯗꯦ ꯍꯣꯡꯉꯦ ꯍꯥꯏꯕ ꯍꯣꯏ ꯍ ꯇꯥꯡꯉꯦ ꯈꯪꯗꯦ ꯑꯗꯨꯃꯥꯏꯅ ꯍꯥꯏꯌꯨꯀꯣ ꯑꯗꯨꯗꯨꯅ ꯍꯧꯖꯤꯛ ꯂꯂꯣꯟꯕꯤꯈꯩꯅꯁꯨ ꯁꯤꯗꯒꯤ ꯄꯣꯠꯄꯨ ꯌꯥꯏ ꯌꯥꯗꯦ ꯈꯣꯠꯇꯦ ꯁꯤꯗ ꯀꯨꯖꯣꯝ ꯆꯗꯁꯨ ꯀꯨꯖꯣꯜꯂꯦꯍꯦ ꯍꯧꯖꯤꯛꯗꯤꯌꫭꯔ ꯈꫭꯟꯒ ꯀꯟꯊꯠꯅꯔꯦ ꯑꯩ ꯍꯥꯏꯔꯛꯀꯦꯅ ꯍꯥꯏꯔꯛꯄ ꯑꯗꯨꯗꯨꯒꯤ ꯑꯩꯁꯦ ꯉꯍꯥꯛꯇꯪ ꯕ꯭ꯔꯦꯛ ꯐꯥꯕꯣꯏ ꯀꯩꯔꯤꯕꯣꯏ ꯂꯩꯕꯅꯤꯗ
ꯍꯣꯏ ꯑꯗꯨꯁꯨ ꯐꯩꯅꯦ ꯑꯥ
ꯑꯗꯨ ꯇꯈꯥꯏꯗꯦ ꯇꯈꯥꯏ ꯇꯣꯡꯉꯦ ꯍꯥꯏꯗꯤ ꯎꯝ
ꯑꯣ ꯑꯩ ꯌꯥꯏꯅꯕꯗ ꯍꯣꯏ ꯑꯗꯨꯋꯥꯏꯗꯗꯤ ꯂꯧꯎ ꯁꯤꯡꯎ ꯇꯧꯕ ꯃꯤꯁꯨ ꯃꯌꯥꯝ ꯂꯩꯔꯝꯅꯤ ꯍꯟꯖꯥꯟꯅꯥ ꯄꯤ ꯊꯥꯕ ꯈꯣꯠꯄ
ꯎꯝ
ꯎꯝ ꯑꯗꯨ ꯅꯠꯇꯁꯨ ꯑꯩꯈꯣꯏꯅꯕꯨ ꯏꯀꯥꯏꯗꯗꯤ ꯒꯥꯔꯤꯗꯨꯃ ꯍꯥꯞꯆꯤꯜꯂꯒꯅꯦ ꯁꯤꯠꯇ꯭ꯔꯦ ꯍꯥꯏꯔꯁꯨ ꯂꯩꯀꯥꯏ ꯂꯩꯀꯥꯏꯗ ꯋꯥꯔꯤꯅꯤ ꯈꯔ ꯏꯝꯐꯥꯜ ꯃꯅꯨꯡ ꯍꯥꯏꯇꯥꯔꯦꯅꯦꯀꯣ ꯀꯩꯁꯥꯝꯄꯥꯠ ꯀꯨꯝꯕꯩ ꯊꯤꯒꯨꯝꯕ ꯀ꯭ꯂꯕꯃꯨꯛꯀꯤ ꯃꯌꯥꯗꯅꯦ ꯑꯗꯨ ꯑꯩꯈꯣꯏꯅ ꯉꯝꯃꯣꯏ ꯅꯨꯄꯥ ꯃꯆꯥ ꯑꯣꯏꯕꯅꯤ ꯅꯨꯄꯤ ꯈꯔ ꯑꯍꯟ ꯏꯃꯥ ꯏꯗꯣꯟ ꯈꯔ ꯌꯥꯎꯔꯗꯤ ꯑꯩꯈꯣꯏꯅ ꯄꯕꯤꯔꯝꯃ ꯌꯥꯔꯦꯅꯤꯕꯕꯨ ꯑꯩꯈꯣꯏ ꯑꯗꯨꯝ ꯂꯥꯛꯑꯦꯕ ꯕꯦꯟꯗ ꯀꯩꯗ ꯑꯗꯨꯝ ꯂꯥꯛꯑ ꯌꯣꯜꯂꯦꯕ
ꯎꯝ
ꯑꯗꯨ ꯑꯗꯨꯝ ꯃꯌꯥꯝꯗꯒꯤ ꯋꯥꯔꯤꯅꯤ ꯑꯩꯈꯣꯏꯅ ꯖꯣꯖ ꯊꯥꯕꯗꯨꯗꯤ ꯑꯗꯨꯝ ꯃꯃꯜꯁꯨ ꯍꯣꯡꯕꯗꯤ ꯐꯅ ꯐꯅ ꯑꯩꯈꯣꯏ ꯁ꯭ꯋꯥꯏꯗ ꯑꯗꯨꯝ ꯂꯧꯅꯩꯌꯦꯕ ꯄꯣꯠꯇꯣ ꯍꯣꯡꯕꯅꯤꯅ ꯎꯝ
ꯇ ꯀꯅ
ꯎꯝ
ꯑꯈꫭꯏꯅ ꯑꯩꯈꯣꯏꯅ ꯉꯝꯕ ꯂꯦꯕꯦꯜꯗ ꯇꯧꯔ ꯂꯣꯏꯔꯒꯦ ꯊꯕꯛ ꯁꯨ ꯀꯔꯤ ꯀꯥꯏꯔꯤꯉꯥꯏꯗꯒꯤ
ꯃꯥꯜ ꯋꯥꯔꯜ ꯀꯞ ꯁꯦꯝꯃꯣ ꯑꯁ ꯃꯔꯗꯤ ꯅꯪ ꯄꯣꯔꯇꯨꯒꯜ ꯅꯠꯇꯕ ꯑꯇꯣꯞꯄ ꯀꯅꯥꯅ ꯁꯨꯝ ꯂꯧꯗꯧ ꯃꯥꯟꯕ ꯂꯩꯒꯦ ꯇꯤꯝ
ꯑꯩꯗꯤ ꯍꯥꯏꯄꯤꯕꯥꯅꯤꯗ ꯐꯖꯕꯩꯗꯤ ꯏꯁꯄꯦꯟꯁꯨ ꯐꯖꯩꯀꯣ ꯑꯗ ꯏꯁꯄꯦꯟ ꯐꯖꯔꯒꯁꯨ ꯑꯩꯗꯤ ꯏꯁꯄꯦꯟꯁꯦ ꯊꯃꯣꯏꯅ ꯈꯤꯇꯪ ꯌꯦꯛꯏꯅꯦ ꯃꯥꯁꯦ
ꯌꯦ ꯏꯃꯦꯖ
ꯌꯥꯗꯦꯕ ꯃꯥꯗꯤ ꯐ꯭ꯔꯥꯁ ꯊꯣꯇꯠ ꯊꯣꯝꯇꯠ ꯐꯥꯁ ꯌꯥꯝ ꯂꯤꯡꯉꯤꯗ ꯍꯗ
ꯑꯁ ꯑꯩꯗꯤ ꯀꯩꯅꯣꯅꯤ ꯑꯗꯨꯅꯤ ꯑꯩꯗꯤ ꯄꯣꯔꯇꯨꯒꯥꯜꯒ ꯐ꯭ꯔꯥꯟꯁꯀꯗ ꯂꯦꯞꯄꯦꯕꯗ
ꯎꯝ ꯑꯗꯣ ꯑꯩ ꯋꯥꯈꯜꯗꯣꯀꯣ ꯑꯩ ꯋꯥꯈꯜꯗ ꯕ꯭ꯔꯥꯖꯤꯜꯗꯤ ꯕ꯭ꯔꯥꯖꯤꯜꯁꯦ ꯍꯟꯗꯛꯇꯤ ꯈꯔ ꯇꯧꯔꯛꯀ ꯍꯥꯏ ꯋꯥꯈꯜ ꯈꯂꯦ ꯑꯁꯥ ꯑꯩ ꯃꯃꯥꯡ ꯆꯦꯜꯂꯤꯗꯣ ꯌꯥꯝ ꯆꯂꯦ
ꯑꯥ
ꯑꯗꯒꯤ ꯕꯤꯅꯤꯁ
ꯃꯤꯅꯤꯁꯦ ꯆꯦꯜꯂꯦ
ꯑꯗꯒꯤ ꯅꯃꯥꯟ ꯌꯥꯎ ꯃꯈꯈꯗꯔꯦ ꯇꯧꯕꯨꯗꯤ ꯑꯩꯅ ꯍꯥꯏꯔꯤꯁꯦ ꯃꯣꯏ ꯑꯍꯨꯝꯃꯛꯁꯦ ꯄꯣꯁꯤꯟ ꯉꯥꯛꯇꯅꯦꯕ ꯂꯍꯕꯤ ꯉꯥꯛꯇꯅꯦꯕ
ꯑꯥ ꯔꯐꯤꯅꯥꯖꯤ ꯔꯥꯏꯠ ꯑꯣꯏꯝꯅꯤ
ꯆꯁꯤ ꯂꯦꯞꯅꯦ ꯂꯞꯕꯅꯦꯛꯇꯃꯤ ꯑꯂ
ꯑꯣ ꯆꯨꯝꯃꯦ ꯀꯩꯅꯣ ꯑꯣ ꯆꯨꯝꯃꯦ ꯆꯨꯝꯃꯦ ꯍꯣꯏ ꯍꯣꯏ ꯍꯣꯏ
ꯂꯦꯐꯅꯦꯕ ꯅꯦꯃꯔ ꯁꯨ ꯂꯞꯄꯅꯦꯕ ꯑꯗꯨ ꯇ ꯀꯅꯤꯕ
ꯏꯁꯇ꯭ꯔꯥꯏꯀꯔꯗꯤ ꯃꯣꯏ ꯑꯦꯟꯔꯤꯛꯁꯨ ꯂꯩꯀꯣ ꯑꯗꯨꯗꯒꯤ ꯃꯣꯏꯒꯤ ꯀꯔꯤ ꯑꯥ
ꯀꯣꯏꯁꯨ ꯂꯩꯔꯦ ꯍꯥꯏꯗꯤ ꯔꯣꯗꯤ꯭ꯔꯤꯒꯣꯜꯁꯦ ꯕꯣꯜ ꯌꯥꯝ ꯀꯨꯞꯄꯅꯦ ꯃꯤ ꯁꯨꯝ ꯊꯥꯖꯗꯕꯅꯤ ꯃꯦꯠꯁ ꯐꯪꯍꯟꯗꯕꯩ ꯋꯥꯅꯦꯕ ꯈꯪꯗꯦ ꯈꯤꯇꯪ ꯃꯥ ꯌꯥꯕ ꯃꯦꯅꯦꯖꯔ ꯑꯃ ꯂꯥꯛꯑꯒꯗꯤꯅꯦ ꯕꯣꯛꯁ ꯃꯅꯨꯡꯗꯨꯗ ꯅꯩ ꯉꯝꯕꯅꯦ
ꯍꯣꯏ
ꯥꯕꯅꯤ ꯑꯪ ꯍꯥꯥꯅ ꯗ ꯒꯤ ꯗꯤ ꯈꯤ ꯇꯪ ꯁꯜꯂꯛꯄꯒꯤ ꯃꯑꯣꯡꯗꯨꯗꯤ ꯎꯏ ꯀꯟꯚ ꯗꯦꯗ ꯐ꯭ꯔꯥꯟꯁꯇꯤ ꯄꯥꯀꯜꯂꯅꯤ
ꯀꯜ ꯂꯅꯤ ꯗꯤ ꯐ꯭ꯔꯥꯟꯁꯁꯤ ꯑꯁꯃꯩ ꯇ ꯃꯩꯕ ꯍꯧꯅꯤ ꯈꯪꯉꯤ ꯈꯪꯗꯦ ꯖꯔꯃꯅꯤꯒꯤꯁꯨ ꯃꯣꯏ ꯀꯩꯅꯣ ꯍꯣꯏ ꯈꯔ ꯂꯩꯔꯤꯕꯅꯤ ꯀꯔꯤ ꯇꯣꯁꯥꯛ
ꯑ ꯋꯥꯔꯜ ꯀꯞꯁꯦ ꯌꯥꯗꯦ ꯁꯨꯝ ꯍꯥꯏꯕꯅꯤ ꯆ ꯑꯇ ꯂꯣꯏꯅ ꯍꯩꯕ ꯃꯥꯟꯅꯔꯛꯏꯅꯤ ꯍꯥꯏꯗꯤ ꯅꯍꯥꯛ ꯉꯥꯛꯇ ꯊꯣꯛꯂꯛꯑꯃꯤꯅꯅꯦ ꯍꯧꯖꯤꯛꯀꯥꯟꯗꯤ ꯕꯣꯜꯅꯦꯦ
ꯍꯣꯏ
ꯑꯩꯅ ꯍꯦꯜꯂꯤ ꯃꯥꯅ ꯍꯦꯜꯂꯤ ꯍꯥꯏꯕ ꯅꯠꯇꯕ
ꯎꯝ
ꯑꯩꯈꯣꯏ ꯁ꯭ꯋꯥꯏꯁꯤꯗꯕꯨ ꯈꯔ ꯁꯣꯊꯍꯧꯕꯅꯤ ꯑꯩꯈꯣꯏ ꯁꯤꯗꯗꯤ ꯀ꯭ꯔꯤꯛꯀꯦꯠ ꯇꯧꯕꯅꯤꯅꯅꯦ
ꯍꯣꯏ
ꯑꯩꯈꯣꯏ ꯂꯝꯁꯤꯒꯤꯗꯤ ꯀ꯭ꯔꯤꯀꯦꯠꯇ ꯃꯥꯥꯏ ꯊꯥꯗꯔꯤꯉꯩꯗ ꯑꯗꯨꯅꯦꯕ
ꯃꯥꯅꯦ ꯃꯥꯅꯤ ꯑ ꯑ ꯑꯗꯨ ꯍꯥꯏꯔꯒ ꯕ꯭ꯔꯥꯖꯤꯜꯒꯤꯁꯦ ꯃꯥ ꯇꯤꯅꯦꯂꯤꯗꯨꯁꯨ ꯕ꯭ꯔꯥꯖꯤꯜꯒꯤ ꯑꯣꯏꯔꯕꯅꯤꯅꯦ
ꯃꯥꯇꯔꯖꯂꯤ
ꯃꯥꯅꯦ ꯃꯥꯅꯦ ꯃꯥꯁꯨ ꯂꯥꯛꯗ ꯐꯩꯅꯣ ꯃꯣꯏꯔꯦ
ꯑꯨꯝ ꯃ ꯃꯣꯏꯕꯨꯗꯤ ꯀꯨꯏꯔꯦꯀꯣ ꯂꯞ ꯆꯖꯔꯤꯕ ꯃꯤꯅ
ꯐꯖꯥꯏ ꯐꯖꯥꯏ
ꯑꯗ ꯑꯩꯗꯤ ꯁꯦꯡꯅ ꯑꯗꯨꯝ ꯐꯨꯠꯕꯣꯜꯒꯤ ꯃꯊꯪꯗ ꯑꯩꯗꯤ ꯁꯦꯡꯅꯗꯨ ꯂꯩꯕꯁꯦ ꯕ꯭ꯔꯥꯖꯤꯜ ꯂꯩꯔꯤ
ꯑꯣꯀꯦ ꯑꯩꯅ ꯐ꯭ꯔꯥꯟꯁ ꯂꯩ ꯕꯗꯥꯔ
ꯇꯦꯖꯨ ꯑꯩꯖꯨ ꯐ꯭ꯔꯥꯁ ꯂꯩꯌꯦꯕ ꯕ꯭ꯔꯥꯖꯤꯜꯁꯦ ꯕ꯭ꯔꯥꯖꯤꯜ ꯍꯥꯟꯗꯅꯤ ꯑꯦꯗ ꯃꯥ ꯀꯩꯅꯣ ꯇꯧꯕꯕꯨꯗꯤ ꯅꯠꯇꯕ ꯍꯥꯟꯅ ꯂꯩꯒꯤꯕ ꯀꯩꯅꯣ ꯈꯔꯗꯣ ꯄꯥꯝꯖꯒꯤꯕꯗꫭ ꯊꯥꯏꯅ ꯑꯗꯨꯗꯨꯒꯤ ꯋꯥꯅꯤ ꯍꯧꯖꯤꯛꯁꯨ ꯑꯗꯨꯝ ꯂꯩ ꯀꯩꯅꯣ ꯕ꯭ꯔꯥꯖꯤꯜ ꯑꯩ ꯊꯥꯖꯗꯕꯤ ꯖꯥꯄꯟꯖꯦꯕꫭ ꯁꯥꯊꯤ ꯇꯨꯖꯥꯅꯤꯌꯦ ꯃꯃꯥꯡ ꯇꯧꯈꯤꯕꯗꯣ ꯁꯥꯎꯠ ꯀꯣꯔꯤꯌꯥ ꯑꯦꯁꯤꯌꯥꯁꯤ ꯁꯥꯊꯤꯔꯛꯏꯅꯤ ꯑꯗꯨ ꯖꯄꯥꯟꯒꯤ ꯃꯣꯏꯒꯤ ꯇꯥꯟꯅꯕ ꯂꯦꯞ ꯇꯕꯤ ꯃꯃꯥꯡꯗ ꯅꯣꯏ ꯀꯞꯇ ꯌꯦꯡꯀꯥꯟꯗ ꯇꯧꯕꯗꫭꯍꯦ ꯏꯁ ꯁꯥꯊꯤꯕꯅꯤꯀꯣ ꯑꯗꯨ ꯀ꯭ꯔꯣꯁꯤꯌꯥ ꯄꫭꯕꯗꫭ
ꯑꯣ ꯖꯔꯃꯅꯤ
ꯖ꯭ꯔꯃꯥꯅꯤꯔ ꯅꯨꯄꯥ ꯑꯃ ꯀꯩꯅꯣ ꯆꫭꯡꯗꯕ
ꯑꯣ ꯄꯨꯈꯤ ꯆꯣꯡꯗꯕ ꯗꫭ
ꯏꯪꯗꯝ ꯗꯥꯅꯦ ꯑꯗꯨꯖꯨ ꯑꯗꯨꯗꫭ ꯀꯩꯅꯣ ꯀꯩꯅꯣꯗ꯭ꯔꯥ ꯌꯨꯔꫭꯗꯔ
ꯋꯥꯔ ꯀꯞꯇ ꯑꯣꯏꯔꯝꯅꯤ ꯋꯥꯔꯜ ꯀꯞꯇꯅꯤ ꯍꯣꯏ ꯃꯥꯅꯤ ꯄꯨꯔꯥ ꯖꯔꯃꯅꯤꯒꯤ ꯗꯥꯏꯍꯥꯠ ꯐꯦꯟꯅꯦꯕ ꯑꯩꯈꯣꯏ ꯃꯥꯝꯃꫭꯗꯣ ꯑꯗꯨꯃꯥꯏꯅ ꯖꯄꯥꯟꯗ ꯀꯩꯅꯣ ꯇꯧꯔꯝꯕꯒꯤ ꯖꯄꯥꯟꯅ ꯊꫭꯝꯃꯝꯕꯩ ꯖꯄꯥꯟꯒꯤ ꯑꯇꯣꯞꯄ ꯃꯦꯠꯁꯇ ꯖꯄꯥꯟ ꯄꯣꯛꯔꯣ ꯄꯣꯔꯣ ꯇꯧꯋꯦ
ꯑꯗꯨꯗꯤ ꯋꯥꯔꯜ ꯀꯞꯂꯥꯅꯦ ꯋꯥꯔꯜ ꯀꯞ ꯑꯣꯏ ꯑꯗꫭ ꯍꫭꯏꯅ ꯅꯠꯇ ꯌꯨꯔꯣꯗꯗꯤ ꯌꯥꯎꯔꯣꯏꯅꯦ ꯋꯥꯔꯜ ꯀꯞꯇ ꯌꯨꯔꯣꯁꯤꯗꯤ ꯖꯔꯃꯅꯤꯒ ꯖꯄꯥꯟꯒꯃꯥꯏ ꯈꯥꯎꯅꯗꯣꯏꯅꯣ ꯋꯥꯔꯜ ꯀꯞ ꯑꯣꯏꯔꯀꯗꯧ ꯃꯥꯜꯂꯦ ꯅꯠꯇ꯭ꯔꯒꯅ ꯆꯨꯝꯅ ꯐ꯭ꯔꯦ ꯐ꯭ꯔꯦꯔꯤꯗꯤ ꯅꯠꯇꯦ ꯑꯗꯨꯝ
ꯎꯝ ꯍ ꯍꯣꯏ ꯐꯔꯦ ꯐꯔꯦ ꯕꯗ꯭ꯔ ꯋꯥꯔꯜ ꯀꯝ ꯃꯥꯌꯥꯗ ꯑꯃꯨꯛ ꯄꯥꯎ ꯐꯥꯎꯅꯔꯁꯤ
ꯑꯣꯀꯦ ꯑꯣꯀꯦ ꯑ ꯐꯔꯦ ꯐꯥꯔꯦ ꯑ ꯒꯨꯠ ꯅꯥꯏꯠ ꯒꯨꯠ ꯅꯥꯏꯠ